ꯎꯝ ꯇꯥꯏꯌꯦ
ꯌꯥꯈ꯭ꯔꯦ ꯍꯧꯖꯤꯛꯇꯤ ꯄꯨꯝꯌꯥ ꯌꯥꯈ꯭ꯔꯦ ꯑꯩꯒꯤ ꯉ ꯕꯅꯦ ꯅꯈꯨꯠ ꯍꯥꯒꯠꯆꯔꯗꯤꯀꯣ
ꯎꯝ
ꯅꯈꯨꯠꯇ ꯑꯦ ꯄꯩꯁꯥ ꯐꯪꯉꯦ ꯑꯗꯨꯃꯥꯏꯅ ꯍꯥꯏꯕꯀꯣ ꯃ ꯃꯥꯅ ꯑꯗꯨꯒꯤ ꯑꯗꯨꯗꯤ ꯄꯩꯁꯥ ꯐꯪꯅꯤ ꯍꯥꯏ ꯅꯨꯡꯇꯤꯒꯤ ꯈꯨꯠꯇ ꯇꯤꯂꯥꯏꯈꯨꯝꯕꯤ ꯍꯥꯞ ꯍꯥꯞꯀ ꯍꯥꯏꯕ
ꯎꯝ
ꯑꯗꯨꯒꯤ ꯋꯥꯔꯤꯅꯦꯗ ꯑꯩꯅ ꯁꯥꯕꯤꯔꯤꯁꯦ ꯅꯍꯥꯟ ꯀꯣ ꯑꯈꯣꯏꯗ ꯍꯧꯗꯣꯡ ꯆꯪꯕꯅꯦꯕ
ꯑꯁ ꯀꯩꯗꯧꯕ ꯆꯪꯗꯦ ꯍꯣꯏ ꯑꯩ ꯂꯩꯕ ꯉꯥꯟꯗ ꯆꯪꯕ ꯃꯥꯜꯂꯦ ꯀꯥꯎꯈ꯭ꯔꯣ
ꯆꯪꯉꯦ ꯆꯪꯕꯅꯦ ꯅꯍꯥꯟꯗꯣꯀꯣ ꯑꯁꯤꯒꯤ ꯃꯅꯨꯡꯗ ꯊꯣꯛꯄꯅꯦ ꯑꯩ ꯉꯛꯈ꯭ꯔꯕꯅꯦ ꯀꯗꯥꯏꯗꯒꯤꯔ ꯍꯥꯏꯔꯒ ꯍꯥꯏꯕꯗꯤ ꯁꯨꯛꯂꯥꯛ ꯂꯥꯛꯇꯕꯗꯣ ꯃꯁꯛꯁꯨ ꯊꯤꯕ ꯃꯥꯜꯂꯦ ꯃꯅꯤꯡ ꯈꯛꯇ ꯎꯈ꯭ꯔꯦ ꯃꯊꯣꯡꯗ ꯀꯥꯟꯅꯉꯥꯏ ꯇꯧꯈ꯭ꯔꯕꯅꯦꯕ ꯑꯗꯨ ꯃꯥ ꯆꯪꯉꯨꯔ ꯗꯤ ꯎꯆꯤꯒꯨꯝꯕꯗꯣ ꯈꯔ ꯍꯥꯠꯇꯣꯛꯑꯗꯤꯀꯣ ꯅꯨꯡꯉꯥꯏꯅꯤꯉꯥꯏꯅꯦꯕ ꯑꯗꯨ ꯅꯠꯇ꯭ꯔꯗꯤ ꯈꯪꯗꯦ ꯀꯥꯟꯅꯒꯗꯧ ꯃꯥꯟꯗꯦ ꯆꯪꯉꯁꯨ
ꯎꯆꯤ ꯑꯃ ꯆꯥꯔꯗꯤ ꯐꯕꯗꯨꯕꯣ ꯎꯆꯤꯁꯨ
ꯍꯣꯏ ꯑꯗꯨꯅꯦ ꯑꯗꯨꯁꯨ ꯈꯪꯗꯦ ꯍꯧꯖꯤꯛꯀꯥꯟꯗꯤ ꯈꯪꯗꯦꯗ ꯎꯁꯨ ꯎꯗꯦ ꯑꯗꯨꯒꯤ ꯏꯃꯥꯅ ꯉꯔꯥꯡ ꯐꯣꯟ ꯇꯧꯔꯛꯒ ꯑꯗꯨꯗꯤ ꯅꯣꯏ ꯉꯥꯔꯤꯒꯨꯝꯕꯗꯣ ꯐꯖ ꯐꯖꯅ ꯅꯝꯍꯣꯏꯅꯤꯅꯦ ꯉꯥꯔꯤꯒꯨꯝꯕꯗꯤ ꯀꯩꯁꯨ ꯍꯥꯡꯕ ꯉꯝꯔꯣꯏꯅꯦ ꯀꯣꯀꯥꯗ ꯊꯝꯕꯅꯤꯅꯦ ꯀꯟꯇꯦꯅꯔꯗ ꯊꯝꯃꯦ ꯍꯥꯏꯕ ꯑꯁ ꯈꯪꯗꯦ ꯀꯔꯤꯔ ꯉꯔꯥꯡ ꯏꯃꯥ ꯀꯔꯤ ꯀꯅꯤ ꯌꯥꯝ ꯍꯥꯏꯔꯛꯄꯅꯦ ꯀꯔꯤꯔ ꯈꯪꯗꯦ ꯄꯪꯉꯥꯡ ꯗ ꯉꯥꯡꯂꯥꯛꯄꯅꯦ
ꯀꯗꯥꯏꯗꯕꯨ ꯑꯩꯁꯦ ꯄꯤꯡ ꯀꯂꯔꯗ ꯑꯃꯨꯛꯀ ꯁꯦꯝꯃꯒ ꯂꯩꯕꯅꯦꯕ ꯑꯣ ꯐꯣꯠꯇꯣ ꯊꯥꯔꯛꯑꯣ ꯀꯔꯤꯗ ꯍꯥꯞꯀꯅꯤ ꯑꯗꯨꯝ ꯀꯦ ꯆꯥꯎꯅꯁꯦꯝ
ꯍꯣꯏ ꯕꯨꯀꯦ ꯆꯥꯎꯅ ꯐꯥꯏꯚ ꯍꯟꯗ꯭ꯔꯦꯠꯀꯤꯗꯣ ꯑꯆꯥꯎꯕꯗꯣ ꯁꯦꯝꯒꯦ ꯇꯧꯕ ꯍꯥꯏꯕꯗꯤ ꯑꯁꯤ ꯂꯪꯗꯣ ꯐꯖꯕ ꯈꯤꯇꯪ ꯋꯥꯠꯂꯦꯕꯀꯣ ꯑꯗꯨꯅ ꯑꯗꯨꯝ ꯑꯗꯨꯀꯣ ꯃꯣꯏꯒꯤꯁꯦ ꯑꯩꯒꯤꯕꯨ ꯈꯟꯗꯀꯣ ꯑꯃ ꯍꯧꯖꯤꯛ ꯈꯟꯕꯅꯦꯕ
ꯎꯝ ꯅꯍꯥꯟ ꯅꯪꯅ ꯄꯩꯁꯥꯒꯤ ꯕꯨꯀꯦ ꯊꯥꯏꯀꯣ ꯎꯝ ꯑꯗꯨꯗ ꯃꯣꯏꯅ ꯌꯨꯁ ꯇꯧꯕ ꯁꯤꯡꯗꯣ ꯌꯣꯜꯂꯝꯒꯅꯤꯌꯦ ꯍꯣꯏ ꯑꯗꯣ ꯑꯈꯣꯏꯅ ꯑꯣꯏꯅ ꯁꯣꯝꯗ ꯇꯧꯔꯒ ꯁꯦꯝꯕꯤꯔꯒ ꯑꯈꯣꯏꯒꯤ ꯀꯩꯅꯣꯗꯣ
ꯔꯨꯝ
ꯑꯗꯣ ꯃꯣꯏꯒꯤ ꯃꯍꯤ ꯑꯃ ꯀꯔꯤꯔ ꯃꯍꯤ ꯑꯗꯨ ꯃꯍꯤꯗꯣ ꯑꯗꯨꯝ ꯍꯥꯞ ꯗꯤ ꯂꯣꯡ ꯂꯥꯁꯁꯨ ꯑꯗꯨꯝ ꯑꯣꯏꯒꯅꯤꯕ ꯑꯗꯤ ꯏꯟꯅꯒꯤ ꯕꯕꯥꯅ ꯑꯃ ꯁꯦꯝ ꯑꯅ ꯑꯗꯨꯃꯥꯏꯅꯉꯥꯏ ꯍꯧꯖꯤꯛꯇꯤ ꯂꯩꯗ꯭ꯔꯕꯅꯦ ꯀꯅꯥꯁꯨ
ꯍꯣꯏ ꯑꯗꯨ ꯍꯥꯏꯕ ꯑꯗꯨꯒꯤꯅ ꯗꯥꯏꯔꯦꯛ ꯂꯩꯅꯤꯡꯉꯥꯏꯁꯦ
ꯑꯁ ꯅꯠꯇꯦ ꯅꯪ ꯑꯗꯨ ꯑꯗꯨ ꯑꯁ ꯌꯣꯅ ꯑꯗꯨꯝ ꯇꯗ ꯇꯧꯈꯤꯕꯗ ꯍꯧꯖꯤꯛ ꯅꯠꯇꯦ ꯑꯗꯨꯗꯣ ꯄꯩꯁꯥ ꯌꯥꯝꯒꯅꯤ ꯍꯥꯏꯕ
ꯍꯣꯏ ꯑꯗꯨꯒꯤ ꯑꯩꯁꯨ ꯍꯩꯕꯗꯨꯗꯤ ꯑꯩꯁꯨ ꯌꯣꯜꯂꯗꯤ ꯄꯩꯁꯥꯗꯣ ꯃꯃꯜ ꯀꯌꯥꯔꯥꯁꯤꯡ ꯑꯃꯗ ꯀꯌꯥꯔꯥꯒꯨꯝꯕ ꯈꯪꯅꯤꯡꯉꯥꯏꯒꯤ ꯑꯗꯨ ꯇꯔꯥ ꯃꯊꯪꯗ ꯂꯧꯕꯗ ꯈꯔ ꯑꯄꯤꯛꯄ ꯁꯥꯏꯖꯁꯨ ꯂꯧꯅꯤꯡꯉꯥꯏ ꯂꯤꯂꯤ ꯁꯦꯝꯅꯤꯉꯥꯏꯒꯤ
ꯑꯇ ꯑꯇ ꯄꯦꯁꯥ ꯇꯉ ꯍꯥꯏꯕꯅꯤ
ꯎꯝ ꯍꯣꯏꯗꯤꯤꯡꯗꯤꯤꯡ ꯆꯤꯡꯕꯅꯦ
ꯍꯥꯏꯕꯗꯤ ꯕꯤꯀꯣꯁ ꯑꯕꯥꯅꯤ ꯐꯖꯅ ꯇꯤꯡꯈ꯭ꯔꯦꯕ ꯑꯗ ꯎꯝ ꯀꯔꯤ ꯄꯦꯀꯦꯖꯤꯡꯗ ꯁ ꯀꯔꯤꯗꯁꯨꯤꯡ ꯃꯊꯛꯇ ꯑꯃꯨꯛꯀ ꯍꯦꯟꯅ ꯇꯤꯡꯉꯦꯅ ꯎ ꯍꯧꯍ ꯅꯍꯥꯟꯒꯤ ꯈꯛꯇꯗꯤ
ꯋꯥꯠ ꯀꯂꯔꯗꯣ
ꯀꯔꯝꯕ ꯍꯋꯥꯏꯠ꯭ꯔꯣ
ꯐꯛꯇꯤꯟ ꯁꯚꯦꯟꯇꯤꯟ ꯑꯩꯠꯇꯤꯟ ꯅꯥꯏꯟꯇꯤꯟ ꯇ꯭ꯋꯦꯟꯇ ꯆꯤꯡꯉꯥꯏꯀꯣ ꯀꯩꯅꯣꯗꯨꯅꯦꯕ ꯅꯍꯥꯟ ꯕꯨꯛ ꯀꯣꯕꯔꯒꯤꯗꯣ ꯇꯧꯕꯗꯣ ꯑꯗꯨ ꯈꯛꯇ ꯑꯗꯨ ꯂꯧꯔꯁꯦꯕ ꯑꯗꯨꯒ ꯈꯔ ꯑꯇꯩꯅ ꯀꯔꯤ ꯇꯧꯕꯒ ꯑꯗꯨꯝ ꯍꯧꯖꯤꯛ ꯀꯩꯅꯣꯒꯤ ꯂꯧꯕꯗꯣ ꯍꯣꯏ ꯑꯇꯩꯁꯨ ꯂꯧꯗꯤ ꯂꯧꯒꯅꯤ ꯑꯗꯨꯏꯁꯨ ꯇ꯭ꯔꯥꯟꯁꯄꯦꯔꯦꯟꯒꯤꯗꯤꯀꯣ ꯑꯇꯩ
ꯑꯇꯩꯗꯣ ꯂꯧꯔꯔꯣꯏꯗꯕ ꯁꯤ ꯑꯇ ꯂꯧꯈ꯭ꯔꯒ ꯇꯧꯕ ꯎꯝ
ꯑꯗꯨꯒꯤꯅꯦꯗ ꯅꯪꯁꯨ ꯅꯪꯅ ꯉꯥꯡꯕꯁꯨ ꯑꯗꯨꯝ ꯇꯥꯕ꯭ꯔꯥ ꯅꯪꯅ
ꯇꯥꯏꯌꯦ ꯉꯥꯡꯕꯗꯣ
ꯅꯠꯇꯦ ꯅꯪ ꯅꯁꯥꯅ ꯉꯥꯡꯕꯗꯣ ꯅꯁꯥꯅ ꯇꯥꯕ꯭ꯔ ꯍꯥꯏꯕ ꯑꯩꯈꯣꯏ ꯂꯥꯎꯗ ꯏꯁꯄꯤꯀꯔ ꯊꯥꯕꯒꯨꯝꯅ ꯑꯩꯗꯤ ꯅꯊꯤꯒꯤ ꯇꯌꯦꯦ
ꯊꯝꯕꯒꯤꯅꯦ
ꯑꯩꯁꯨ ꯐꯨꯜ ꯊꯝꯃꯦ
ꯍꯧꯖꯤꯛꯇꯤ ꯇꯥꯕ꯭ꯔ ꯅꯪꯒꯤ ꯈꯣꯟꯁꯨ ꯑꯗꯨꯝ ꯇꯥꯔꯤ ꯏꯀꯣ ꯑꯣꯏꯔꯤ
ꯌꯦꯁ-ꯌꯦꯁ-ꯌꯦꯁ ꯏ ꯀꯣꯔꯤꯌꯦ
ꯍꯥ
ꯅꯪꯁꯨ ꯎꯨ
ꯑꯩꯒꯤꯗꯤ ꯅꯍꯥꯟꯗꯒꯤ ꯀꯩꯁꯨ ꯇꯧꯗꯦ
ꯅꯣꯏꯅ ꯇꯧꯗ꯭ꯔꯤꯗꯨ ꯐꯔꯦꯗꯥ
ꯑꯅꯤꯔꯛ
ꯎꯨꯝ
ꯎꯨꯝ ꯕꯔꯥꯏ ꯔꯁꯒꯨꯂꯥ ꯆꯥꯅꯤꯌꯦ
ꯏꯁ ꯑꯀꯥꯡꯒ ꯑꯥ
ꯑꯥ
ꯃꯇꯥꯡ ꯃꯏꯝ ꯆꯥꯗꯅ
ꯎꯨꯝꯍ ꯍ ꯍꯒꯅꯤꯌꯥ
ꯑꯀꯪꯌꯥꯏ ꯍꯥꯏꯒꯗꯧꯕꯅꯦꯕ ꯑꯩꯁꯦ
ꯍꯥꯎꯒꯅꯤ ꯍꯥꯎꯒꯅꯤ ꯁ ꯅꯣꯏ ꯈꯪꯗꯕꯒꯤꯅꯤ
ꯍꯥ ꯑꯩꯒꯤ ꯉꯛꯇꯣ ꯃꯤꯅ ꯃꯥꯁꯦꯁ ꯇꯧꯕꯤꯔꯗꯤ ꯑꯩꯁꯨ ꯅꯨꯡꯉꯥꯏꯒꯅꯤ ꯍꯧꯖꯤꯛꯁꯦ ꯍꯥ
ꯎꯝ ꯈꯪꯉꯦ-ꯈꯪꯉꯦ
ꯅꯥꯈ꯭ꯔꯦ ꯅꯥꯈ꯭ꯔꯦ ꯅꯥꯕꯤꯈ꯭ꯔꯦ ꯉꯛꯁꯨ ꯌꯥꯝ ꯅꯥꯕꯤꯈ꯭ꯔꯦ ꯎꯨꯝ
ꯇꯦꯝꯕꯁꯤ ꯂꯥꯏꯗꯤ ꯂꯥꯏꯕ ꯃꯥꯜ ꯗꯦꯗ ꯍꯣꯏ ꯑ ꯑꯩꯈꯣꯏꯅꯦꯡ ꯍ ꯑꯩꯗꯤ ꯅꯣꯏꯒꯤ ꯔꯁꯒꯨꯜꯂꯥ ꯍꯥꯏꯕ ꯅꯠꯇꯦ ꯂꯗꯣ ꯎꯝ ꯂꯅ ꯍꯦꯟꯅ ꯆꯥꯉ
ꯑꯁ
ꯔꯥꯁ ꯒꯨꯂꯥꯁꯨ ꯁꯦꯝꯕ ꯌꯥꯏ ꯂꯥꯗꯨꯁꯨ ꯁꯦꯝꯕ ꯌꯥꯏ ꯑꯩꯒꯤꯗꯦꯟꯗ꯭ꯔ ꯁꯤꯅꯀꯣ ꯃꯤꯒꯤ ꯗꯦꯟꯗ꯭ꯔꯞ ꯈꯣꯛꯄꯁꯤ ꯎꯔꯒ ꯌꯥꯝ ꯅꯨꯡꯉꯥꯏꯒꯗꯧꯕ ꯃꯥꯜꯂꯤ
ꯅꯪ ꯑꯗꯨ ꯑꯐꯛ ꯐꯛꯄ ꯂꯩꯕ
ꯑꯗꯨꯅꯦ ꯃꯣꯏꯗꯣ ꯂꯧꯊꯣꯛꯄꯗꯣ ꯀꯌꯥꯃꯨꯛꯁꯨ ꯁꯦꯇꯤꯁꯐꯥꯏꯌꯤꯡ ꯑꯣꯏꯕꯗꯣ
ꯎꯝ ꯃꯣꯏꯒꯤ ꯀꯣꯝ ꯑꯃ ꯂꯩꯌꯦꯀꯣ ꯃꯆꯥꯗꯣ ꯑꯗꯨꯅ ꯂꯧꯊꯣꯛꯄꯗꯣ ꯌꯥ
ꯌꯥꯔꯦ ꯇꫭꯛꯁꯤ ꯌꯤꯛꯀꯨꯝꯕ ꯅꯤꯡꯁꯤꯡꯉꯦ ꯑꯗꯨꯨꯅ ꯏꯟꯇꯔꯦꯁꯇꯤꯡ ꯑꯣꯏꯗ꯭ꯔꯣ
ꯁꯤ ꯃꯌꯥꯝ ꯂꯩꯕꯗꯣ ꯑꯗꯨꯝ ꯁꯤꯁꯤꯅ ꯑꯩꯒꯤꯗꯣꯀꯣ ꯑꯩꯒꯤ ꯋꯥꯈꯟꯗ ꯈꯟꯕꯅꯦꯕ ꯑꯁꯤꯒꯕ ꯔꯣꯁ ꯕꯨꯛꯀꯦꯁꯦ ꯑꯗꯨꯝ ꯑꯗꯨꯝ ꯑꯅꯤꯒꯨꯝꯕ ꯑꯆꯧꯕ ꯊꯦꯡꯅꯉꯥꯏ ꯑꯁꯤꯒ ꯌꯦꯜꯂꯣꯗꯣ
ꯎꯝ ꯔꫭꯁ ꯌꯦꯂꯣ ꯂꯩꯌꯦꯀꫭ
ꯑꯎ ꯋꯥꯈꯟꯗꯗꯨ
ꯑꯩ ꯋꯥꯈꯟꯗꯁꯨ ꯈꯟꯕꯅꯦꯗ ꯅꫭꯏꯅ ꯐꯛꯅꯤꯗꯨꯁꯦꯐ
ꯇꯏꯅꯦ ꯑꯗꯨꯝ ꯂꯧꯕ ꯃꯤꯗꯤ ꯑꯗꯨꯝ ꯂꯩꯖꯒꯅꯤꯅ ꯍꯌꯦꯡ ꯋꯥꯏ ꯑꯗꯨꯝ ꯀꯩꯅꯣ
ꯂꯩꯖꯒꯅꯦ ꯑꯁ ꯑꯩꯅ ꯀꯩꯅꯣꯗ ꯑꯗꯨ ꯑꯩꯈꯣꯏꯒꯤ ꯅꯆꯦ ꯑꯍꯟꯒꯤ ꯃꯅꯥꯎ ꯅꯨꯄꯤꯗ ꯅ ꯕꯨꯛꯀꯦ ꯄ꯭ꯔꯥꯏꯖ ꯑꯣꯏꯗꯕ ꯁꯥꯕꯅꯦ ꯁꯤ ꯁꯤꯕꯨ ꯀꯩꯗꯧ ꯅꯨꯡꯉꯥꯏꯔꯨ ꯀꯥꯏꯅ ꯐꯨꯅꯤꯡꯕꯁꯦ ꯑꯩꯅ ꯑꯗꯨꯝ ꯈꯪꯈ꯭ꯔꯦꯄ ꯑꯣꯏꯔꫭꯏꯅ ꯎꯝ
ꯉꯣꯟꯗ ꯐꯤ ꯃꯔꯥꯅꯤ ꯅꯠꯇ꯭ꯔꯒ ꯃꯌꯥꯝꯕꯉꯣꯟꯗ ꯐꯤꯗꯤꯟꯗꯦꯌꯥꯝ ꯅ ꯍꯦꯟꯅ ꯀꯩꯗꯧ ꯅꯨꯡꯉꯥꯏꯔꯨꯔꯅꯦ ꯈꯪ ꯉꯔꯥꯡꯗꯣ ꯃꯌꯥꯝ ꯑꯗꯨ ꯀꯟꯅ ꯁꯥꯎꯍꯧꯕꯅꯦ
ꯀꯔꯤꯒꫭ
ꯈꯪꯗꯦ ꯑꯩꯁꯨ ꯆꯪꯗ꯭ꯔꯦ ꯈꯪꯇꯦ ꯎ ꯇꯦ
ꯆꯪꯗꯕ ꯌꯥꯗꯕ ꯑꯁꯨ ꯑꯩꯈꯣꯏꯁꯨ ꯀꯟꯅ ꯁꯤꯅ ꯋꯥꯔ ꯃꯆꯥ ꯑꯃꯁꯨ ꯇꯧꯔꯤ
ꯀꯩꯒꯤꯦ
ꯄꯩꯁꯥꯒꯤ ꯈꯕꯗꯤ ꯃꯅꯤ ꯃꯕꯥꯅꯤ ꯈꯠꯅꯕꯗꯤ ꯅꯠꯇꯦꯕ ꯈꯣꯠꯅꯕꯗꯤ ꯅꯠꯇꯦ ꯃꯕꯥꯅꯤ ꯄꯩꯁꯥ ꯊꯤꯔꯤꯕꯅꯦꯕ ꯍꯥ
ꯀꯗꯧ ꯅꯨꯡꯉꯥꯏꯒꯦꯔꯥ
ꯄꯁꯥꯗ ꯊꯅꯤꯉꯥꯏꯕꯤꯅꯤꯅꯣ ꯈꯪꯅꯤ ꯑꯣ
ꯎ
ꯗꯤ ꯀ ꯃꯥꯏ ꯂꯣꯏ ꯈꯪꯒꯦꯔꯣꯗꯕ ꯑꯗꯨꯝ ꯇꯥꯕꯈꯔꯗ ꯍꯥꯏꯕ
ꯑꯩꯗꯤ ꯁꯤ ꯅꯨꯄꯥ ꯑꯃ ꯑꯣꯏꯔꯗꯤ ꯐꯥꯔꯃꯔ ꯑꯣꯏꯔꯁꯨ ꯏꯟꯕ ꯆꯠꯂꯅꯤ
ꯀꯅꯥꯔꯣ
ꯑꯅꯦ ꯊꯥꯔ
ꯌꯦꯡꯂꯒꯅꯤꯑ ꯁꯤ ꯐꯣꯟ ꯌꯦꯡꯂꯒꯅꯤꯑ ꯕꯦꯇ꯭ꯔꯤ ꯂꯣꯏꯔꯅꯤꯌꯦ ꯕꯦꯇ꯭ꯔꯤ ꯂꯣꯏꯈꯅꯤꯀꯣ ꯑꯦꯔꯕꯨꯁꯨꯣ ꯍ ꯆꯠꯁꯤ ꯆ
ꯑꯩꯒꯤꯁꯨꯅꯤꯅ ꯑꯩꯗꯤ ꯑꯗꯨꯒꯨꯝꯕ ꯅꯠꯇꯦ ꯑꯩꯒꯤꯗꯤ ꯗꯥꯏꯁꯤꯅꯦ ꯂꯧꯕꯨꯛ ꯁꯨꯔꯁꯨ ꯑꯩꯅ ꯇꯥꯛꯐꯝ ꯂꯄ꯭ꯔꯥ ꯍꯥꯏꯗꯤ ꯑꯋꯥꯄ ꯊꯥꯈꯤ ꯑꯦ ꯅꯠꯇ꯭ꯔꯥ ꯑꯩꯅ ꯆꯥꯛ ꯑꯁꯦ ꯍꯥꯎꯅ ꯍꯥꯎꯅ ꯊꯣꯡꯉꯒ ꯄꯨꯕꯤꯕ ꯑꯠꯇ꯭ꯔꯥ
ꯎꯝ ꯍꯥꯏ
ꯑꯗꯨꯖꯤꯁꯨ ꯍꯥꯟꯅꯒꯅꯤ ꯅꯣꯛ ꯅꯧꯔꯒ ꯃꯃꯥꯗ ꯍꯧꯔꯛꯑ ꯍ ꯍ ꯍꯥꯥ ꯒꯟꯅꯣꯒ
ꯍ ꯍꯨꯃꯥꯡꯒ ꯍꯨꯃꯥꯡꯒ ꯍꯨꯝꯕꯤꯗꯅ ꯆꯧ ꯀꯗ ꯎꯔꯦꯒꯤ ꯃ ꯇ
ꯑꯗꯨꯃꯛꯅ ꯍꯥꯏꯗꯤ ꯃꯥꯏꯅ ꯑꯗꯨꯃꯥꯏꯅ ꯇꯧꯔꯗꯤ ꯃꯣꯏꯁꯨ ꯊꯕꯛꯁꯦ ꯀꯜꯂꯗꯤ
ꯍꯣꯏ ꯑꯗꯨꯅꯦ ꯑꯗꯨꯅꯦ ꯍꯥꯏꯔꯤꯅꯦꯦ ꯑꯗꯨ ꯀꯣ ꯈꯇꯪꯗ
ꯔꯕ ꯁ ꯃꯊꯛꯛꯇ ꯊꯕꯣ ꯁꯨꯕ ꯇꯥꯗꯤ ꯂꯣ ꯑꯦꯔꯦꯅꯥ ꯇ ꯑꯩ ꯃꯥꯒꯤ ꯑꯣꯏꯅꯔꯗꯤ ꯊꯕꯛꯁꯦ ꯁꯨꯕ ꯉꯝꯃꯅꯤ ꯑꯩ ꯏꯤꯡꯈꯣꯟꯕ ꯃ ꯁꯨꯕ ꯉꯝꯅꯤꯉꯣꯟ ꯌꯥꯎ ꯀꯩꯅꯣꯃꯨ ꯇꯥꯟꯗꯦ ꯇꯥꯕ꯭ꯔꯣ ꯁꯁ ꯍꯧꯔꯦ ꯑꯩꯒꯤ ꯐꯣꯟꯗꯤ
ꯐꯪꯉꯦ ꯇꯧꯅꯨ